ꯑ
ꯆꯥꯛ ꯆꯥꯔꯕꯣ ꯇꯥꯏꯌꯦ
ꯀꯩꯗꯧꯔꯝꯃꯤꯅꯣ ꯎꯝ
ꯁꯨꯝ ꯂꯩꯔꯝꯃꯤꯅꯦ
ꯀꯩ ꯆꯥꯛꯆꯥ ꯆꯥꯛ ꯏꯁꯤꯡ ꯆꯥꯔꯕ
ꯆꯥꯔꯦ ꯉꯥ ꯊꯣꯡꯄ ꯆꯥꯢ ꯅꯪꯗꯤ
ꯑ ꯅꯪꯁꯤꯅ ꯑꯍꯥꯎꯕ ꯆꯥꯏꯕ ꯑꯈꯣꯏ ꯆꯥꯛ ꯆꯥꯗ꯭ꯔꯤꯗ ꯀꯩ ꯀꯩ ꯉꯥꯅꯣ
ꯑꯍꯤꯂ ꯇꯥꯎꯊꯣꯡ ꯅꯪ ꯅꯣꯏꯗꯤ ꯊꯣꯡꯂꯣꯏꯗ꯭ꯔꯤꯕꯣ
ꯊꯣꯡꯕ ꯂꯣꯏꯔꯦ ꯑꯗꯨꯕꯨꯗꯤ ꯃꯤ ꯉꯥꯏꯅꯔꯤꯌꯦ ꯑꯦꯍꯦꯂꯥꯁꯦ ꯀꯅꯥꯅ ꯊꯣꯡꯉꯤꯅꯣ
ꯑꯩꯅ ꯊꯣꯡꯉꯤꯅꯦ
ꯎꯝ ꯏꯍꯦꯂꯥ ꯈꯨꯊꯣꯡꯁꯦ ꯀꯃꯥꯏꯅ ꯊꯣꯡꯒꯦ ꯑꯝꯇ ꯍꯥꯏꯔꯛꯑꯣꯅꯦ ꯇꯝꯁꯤꯜꯍꯧꯒꯦ ꯈꯛꯇ
ꯑꯍꯦꯂꯥ ꯉꯥꯗꯣ ꯍꯥꯟꯅ ꯐꯖꯅ ꯆꯥꯝꯊꯣꯛꯑꯅꯤ ꯑꯗꯨꯒ ꯊꯝꯃꯅꯤ ꯑꯗꯨꯒ ꯊꯨꯝꯅꯦ ꯑꯗꯨꯒ ꯑ ꯃꯆꯨꯅꯦ ꯇꯣꯜꯂꯒ ꯉꯥꯏꯍꯥꯛ ꯃꯦꯔꯤꯅꯦꯠ ꯇꯧꯔꯒ ꯊꯝꯃꯅꯤꯗꯅ ꯑꯗꯨꯒ ꯊꯥꯎꯗ ꯇꯥꯎꯔꯅꯤ ꯐꯖꯅ ꯃꯨꯟꯅ ꯇꯥꯎꯔꯒ ꯊꯝꯃꯅꯤ ꯑꯗꯩ ꯇꯤꯜꯍꯧ ꯆꯅꯝ ꯃꯔꯨ ꯃꯔꯥꯡ ꯀꯩꯀꯥ ꯁꯣꯝꯗ ꯊꯣꯡꯕ ꯊꯥꯛꯄꯒꯤ ꯂꯣꯏ ꯁꯦꯝ ꯁꯥꯔꯅꯤ ꯈꯥꯃꯦꯟ ꯑꯁꯤꯟꯕ ꯑꯂꯨ ꯇꯤꯜꯍꯧ ꯆꯅꯝ ꯅꯝ ꯃꯔꯨ ꯃꯔꯥꯡ ꯖꯤꯔꯥ ꯀꯩꯀꯥ ꯑꯗꯒꯤ ꯈꯥꯡ ꯑꯃ ꯂꯧꯔꯅꯤ ꯑꯗꯨꯒ ꯊꯥꯎ ꯍꯩꯔꯅꯤ ꯈꯥꯡ ꯁꯥꯔꯅꯤ ꯊꯥꯎ ꯁꯥꯔꯒ ꯇꯦꯁꯄꯇꯥꯍꯟꯉꯧꯔꯅꯤ ꯑꯗꯒꯤ ꯍꯤꯡ ꯑꯗꯒꯤ ꯖꯤꯔꯥ ꯑꯗꯨ ꯍꯥꯞ ꯄꯅꯤ ꯑꯗꯩ ꯇꯤꯜꯍꯧ ꯆꯅꯝ ꯁꯤꯡ ꯃꯔꯨ ꯃꯔꯥꯡ ꯁꯥ ꯃꯔꯣꯏ ꯉꯧꯔꯅꯤ ꯃꯨꯜꯂ ꯅꯤ ꯑꯗꯨꯒ ꯈꯥꯃꯦꯟ ꯑꯁꯤꯟꯕꯗꯨ ꯑꯃꯨꯛ ꯍꯥꯞꯆꯤꯜꯂꯅꯤ ꯑꯗꯨ ꯉꯧꯔꯅꯤ ꯑꯗꯒꯤ ꯑꯂꯨꯗꯣ ꯍꯥꯞꯄꯅꯤ ꯉꯧꯔꯅꯤ ꯃ ꯆꯨ ꯀꯩꯀꯥ ꯈꯔ ꯊꯥꯛꯑꯅꯤ ꯑꯗꯨꯒ ꯁꯣ ꯅꯥꯀꯟꯗ ꯃꯍꯤꯖꯨ ꯑꯃꯨꯛ ꯁꯥꯍꯜꯂ ꯊꯝꯃꯅꯤꯕꯀꯣ ꯑꯗꯨꯒ ꯃꯍꯤꯗꯣ ꯍꯥꯞꯆꯤꯜꯂꯅꯤ ꯃꯣꯔꯣꯛ ꯃꯆꯨ ꯀꯩꯀꯥꯁꯨ ꯂꯣꯏ ꯊꯥꯛꯑꯅꯤ ꯃꯍꯤꯗꯣ ꯍꯥꯞ ꯂꯣꯏꯔꯒ ꯈꯔ ꯁꯧꯒꯠꯂꯛꯄꯗ ꯉꯥ ꯉꯁꯥꯏꯒꯤ ꯇꯥꯎꯔ ꯊꯝꯕꯗꯣ ꯑꯃꯨꯛ ꯊꯥꯗꯔꯅꯤ ꯑꯗꯨꯒ ꯃꯣꯔꯣꯛ ꯊꯥꯛ ꯑꯅꯤ ꯃꯣꯔꯣꯛ ꯃꯆꯨ ꯑꯗꯒꯤ ꯃꯣꯔꯣꯛ ꯑꯁꯨꯕ ꯑꯗꯩ ꯎ ꯃꯣꯔꯣꯛ ꯀꯩꯀꯥ ꯊꯥꯛꯑꯅꯤ ꯑꯗꯨꯒ ꯑꯗꯨꯝ ꯁꯧꯍꯜꯂꯅꯤ ꯈꯔ ꯀꯨꯏꯅ ꯃꯨꯟꯖꯟꯍꯜꯂꯅꯤ ꯑꯂꯨꯗꯣ ꯃꯨꯜꯂꯦ ꯌꯥꯔꯦ ꯍꯥꯏꯔ ꯀꯥꯟꯗ ꯊꯨꯝ ꯊꯥꯛꯑꯅꯤ ꯊꯨꯝ ꯊꯥꯛꯑꯅꯤ ꯑꯗꯨꯒ ꯃꯁꯥꯂꯥ ꯈꯔ ꯊꯥꯛꯑꯅꯤ ꯑꯗꯨꯒ ꯐꯗꯤꯒꯣꯝ ꯊꯥꯑꯅꯤ ꯑꯗꯨꯒ ꯂꯣꯏꯔꯦ
ꯑꯗꯨꯃꯥꯏꯟ ꯊꯣꯡꯕ꯭ꯔ ꯑꯍꯦꯂꯥꯁꯦ ꯑꯣ ꯑꯗꯣ ꯍꯟꯗꯛ ꯀꯥꯡ ꯑ ꯊꯣꯡꯒꯦ ꯃꯇꯧ ꯇꯝꯃꯒ ꯑꯍꯦꯂꯥ ꯊꯣꯡꯕ ꯍꯩꯇꯦꯕ ꯑꯩꯈꯣꯏꯗꯤ ꯑꯩꯈꯣꯏ ꯆꯥꯗꯦꯕ ꯑꯩꯈꯣꯏ ꯏꯃꯥꯝ ꯆꯥ ꯈꯇꯅꯤꯅ ꯅꯣꯏ ꯃꯤ ꯀꯌꯥ ꯆꯥꯒꯦ
ꯑꯩꯈꯣꯏꯗꯤ ꯃꯤ ꯌꯥꯝꯃꯦ ꯃꯤ ꯇꯔꯥ ꯇꯔꯥꯅꯤꯊꯣꯏ
ꯏꯃꯥꯏꯄꯦꯝꯃ ꯃꯤ ꯇꯔꯥꯅꯤꯊꯣꯏ ꯆꯥꯏꯌꯦ
ꯎꯝ
ꯑꯁ ꯊꯣꯡ ꯌꯥꯝꯒ꯭ꯔꯗ ꯃꯤ ꯇꯔꯥꯅꯤꯊꯣꯏꯗꯨꯒꯤ ꯍꯦꯟꯖꯥꯡ ꯑꯦ ꯆꯦꯡꯗꯤ ꯀꯦꯖꯤ ꯀꯌꯥ ꯊꯣꯡꯉꯤ ꯃꯤ ꯇꯔꯥꯏꯟꯊꯣꯏꯒꯤ
ꯆꯦꯡꯗꯤ ꯀꯦꯖꯤ ꯑꯍꯨꯝ
ꯎꯝ ꯑꯗꯨꯗꯤ ꯑꯁ ꯌꯦꯔꯨꯝꯒ ꯊꯣꯡꯉꯗꯤ ꯌꯦꯔꯨꯝ ꯇꯔꯥꯏꯟꯊꯣꯏ
ꯇꯔꯥꯏꯟꯊꯣꯏ ꯑꯅꯤ ꯑꯅꯤ ꯆꯥꯔꯗꯤ ꯀꯨꯟꯃꯔꯤ
ꯃꯥꯏꯄꯦꯝꯃ ꯊꯣꯡ ꯌꯥꯝꯒ꯭ꯔꯦꯗ ꯅꯣꯏꯗꯤ ꯑꯁ ꯑꯥ ꯑꯗꯣ ꯍꯟꯗꯛ ꯀꯥꯡꯖ ꯖꯦ ꯃꯧ ꯂꯩꯁꯥꯕꯤ ꯃꯌꯥꯝ ꯈꯦꯆꯤ ꯆꯥꯥꯖꯦꯅ ꯍꯥꯏꯅꯕꯅꯦꯕ
ꯌꯥꯏꯅꯦ ꯊꯝꯅꯥꯒ ꯇꯧꯔꯒ
ꯊꯝꯅꯥꯒ ꯇꯧꯔꯒ ꯈꯦꯁꯤ ꯆꯥꯁꯦ ꯍꯥꯏꯅꯩ ꯑꯗꯣ ꯀꯩ ꯀꯥꯡ ꯅꯨꯃꯤꯠꯇ ꯆꯥꯅꯖꯦ ꯍꯥꯏꯔ ꯀꯥꯡ ꯂꯣꯏꯔꯒ ꯆꯥꯅꯖꯦ ꯍꯥꯏꯔ
ꯌꯥꯏꯌꯦ ꯀꯥꯡ ꯅꯨꯃꯤꯠꯇ ꯆꯥꯅꯔꯖꯨ ꯌꯥꯏ ꯈꯦꯆ꯭ꯔꯤ ꯑꯃ ꯇꯧꯊꯔꯒ ꯐꯖꯅ ꯑꯗꯩ ꯎꯇꯤ ꯑꯃ ꯇꯧꯔꯕ
ꯁꯤꯒ
ꯑꯗꯨꯅꯦ ꯍꯥꯏꯖꯦ ꯈꯦꯆꯤ ꯑꯃ ꯇꯧꯔꯕ ꯑꯗꯒꯤ ꯎꯇꯤ ꯑꯥ ꯀꯩꯅꯣ ꯎꯁꯣꯏ ꯇꯧꯔꯒ ꯇꯧꯕ ꯎꯠ ꯇꯤ ꯃꯪꯒꯜ ꯎꯇꯤ ꯑꯗꯨ ꯑꯃ ꯇꯧꯔꯕ ꯗꯩ ꯄꯀꯣꯔ ꯑꯝ ꯇꯧꯔꯕ ꯄꯥ ꯗꯒꯤ ꯂꯐꯨ ꯏꯔꯣꯝꯕ ꯑꯃꯒ
ꯎꯝ
ꯌꯥꯔꯦ ꯀꯩꯅꯣꯗꯣ ꯍꯥꯎꯔꯅꯤ ꯑꯥ ꯃꯔꯣꯏ ꯊꯣꯡꯕ ꯍꯩ ꯂꯣꯏ ꯍꯩ ꯎꯇꯤ ꯊꯣꯡꯕꯖꯨ ꯍꯩ ꯃꯔꯣꯏ ꯊꯣꯡꯕꯖꯨ ꯍꯩ
ꯑꯣ ꯃꯔꯣꯏ ꯊꯣꯡꯕ ꯀꯃꯥꯏ ꯊꯣꯡꯒꯦ ꯇ ꯇꯝꯖꯤꯜꯍꯧꯒꯦ
ꯃꯔꯣꯏ ꯊꯣꯡꯕꯁꯤꯔꯣ
ꯑꯥ
ꯅꯥꯀꯨꯞꯄꯤꯗꯣ ꯍꯥꯅ ꯐꯖꯅ ꯃꯜꯂꯅꯤ ꯃꯊꯦꯟ ꯁꯦꯝꯕꯗꯩ ꯍꯧꯔꯛꯑꯒꯦꯀꯣ ꯐꯖꯅ ꯃꯜꯂꯅꯤ ꯐꯖꯅ ꯏꯁꯤꯡꯗ ꯐꯖꯅ ꯆꯥꯝꯃꯅꯤ ꯃꯔꯤ ꯃꯉꯥꯔꯛ ꯐꯖꯅ ꯆꯥꯝꯃꯅꯤ ꯑꯗꯨꯒ ꯐ ꯁꯣꯏꯔꯅꯤꯀꯣ ꯌꯥꯝ ꯆꯥꯎꯅ ꯁꯣꯏꯕꯖꯨ ꯀꯩꯅꯣ ꯇꯧꯗꯦ ꯈꯔ ꯇꯦꯟꯇꯛ ꯇꯦꯟꯇꯛ ꯇꯧꯔꯒ ꯁꯣꯏꯔꯅꯤ ꯑꯗꯨꯒ ꯊꯝꯃꯅꯤ ꯑꯗꯨꯒ ꯃꯩꯇꯩ ꯕꯣꯔꯤꯗꯣ ꯑꯗꯨꯒꯅꯦꯕ ꯊꯣꯡꯗꯣꯏꯖꯦ ꯑꯗꯨꯒ ꯕꯗꯥꯝ ꯈꯔꯁꯨ ꯉꯧꯔꯒ ꯊꯝꯃꯅꯤ ꯐꯥꯔꯁ ꯇꯥ ꯑꯗꯨꯝ ꯍꯥꯏꯗꯤ ꯊꯥꯎ ꯍꯩꯕꯗꯨꯗ ꯖ ꯕꯗꯥꯝ ꯈꯔꯁꯨ ꯉꯣꯛꯊꯣꯛꯑꯒ ꯊꯝꯃꯅꯤ ꯑꯗꯨꯒ ꯃꯆꯟꯖꯦ ꯊꯥ ꯊꯥꯡꯖꯤꯡ ꯀꯩꯀꯥ ꯊꯥꯛꯑꯖꯨ ꯊꯥꯡꯖꯤꯡ ꯃꯇꯝꯅꯤꯅ ꯑꯗꯨꯖꯨ ꯍꯥꯎꯋꯤ ꯑꯥ ꯂꯣꯏꯔꯝꯗꯥꯏ ꯍꯥꯞꯇꯣꯏꯅꯦ ꯍꯥꯏꯔꯛꯀꯦ ꯏꯁꯇꯦꯞꯁꯦ ꯑꯗꯣ ꯊꯥꯎꯖꯦ ꯍꯥꯅ ꯍꯩ ꯔꯥꯅꯤꯀꯣ ꯈꯥꯡꯗ ꯊꯥꯎ ꯈꯔ ꯌꯥꯝꯕꯅ ꯍꯥꯎꯋꯦ ꯃꯔꯣꯏ ꯊꯣꯡꯕꯗꯤ ꯊꯥꯎꯖꯦ ꯍꯩꯔꯅꯤ ꯑꯗꯣ ꯉꯁꯥꯏ ꯃꯩꯇꯩ ꯕꯣꯔꯤꯗꯣ
ꯕꯣꯔꯤꯗꯣ ꯂꯧꯔꯅꯤ ꯑꯗꯨꯒ ꯕꯣꯔꯤꯗꯣ ꯍꯥꯟ ꯇꯥꯎꯊꯣꯛꯑꯅꯤ ꯑꯗꯨꯒ ꯅꯥꯀꯟ ꯊꯝꯒ꯭ꯔꯅꯤ ꯕꯗꯥꯝꯁꯨ ꯈꯔ ꯇꯥꯎꯊꯣꯛꯑꯅꯤ ꯑꯗꯨꯒ ꯊꯝꯒ꯭ꯔꯅꯤ ꯑꯗꯒꯤ ꯑꯗꯨꯖꯨ ꯃ ꯇꯤꯜꯂꯧ ꯆꯅꯝ ꯃꯔꯨ ꯃꯔꯥꯡ ꯀꯩꯀꯥ ꯂꯣꯏ ꯁꯣꯏꯗꯣꯏꯅꯤꯀꯣ ꯑꯗꯨꯖꯨ ꯑꯗꯨ ꯂꯣꯏ ꯇꯤꯜꯂꯧ ꯆꯅꯝ ꯃꯔꯨ ꯃꯔꯥꯡ ꯍꯤꯡ ꯀꯩꯀꯥꯗꯣ ꯂꯣꯏ ꯉꯧꯔꯅꯤꯗꯅ ꯑꯗꯨꯒ ꯃꯔꯣꯏꯗꯨ ꯉꯧꯔꯅꯤ ꯃꯔꯣꯏꯗꯨ ꯈꯔ ꯀꯨꯏꯅ ꯉꯧꯗꯣꯏꯅꯤꯀꯣ ꯀꯨꯏꯅ ꯉꯧꯗ꯭ꯔꯗꯤ ꯍꯥꯎꯇꯦꯕ ꯃꯔꯣꯏꯁꯨ ꯊꯥꯎꯗꯨꯗ ꯈꯔ ꯀꯨꯏꯅ ꯉꯧꯔꯅꯤ ꯑꯗꯨꯒ ꯃꯆꯨꯗꯣ ꯊꯤꯠꯂꯒ ꯍꯥꯞꯄꯅꯤ ꯃꯆꯨ ꯀꯩꯀꯥ ꯍꯥꯞꯄꯅꯤ ꯃꯣꯔꯣꯛ ꯀꯔꯤ ꯀꯔꯥ ꯂꯣꯏꯅ ꯍꯥꯞꯄꯅꯤ ꯉ
ꯎꯝ ꯎꯝ
ꯀꯨꯏꯅ ꯉꯧꯔꯀꯥꯟꯗ ꯑꯥ ꯏꯁꯤꯡ ꯍꯥꯞꯄꯅꯤꯀꯣ ꯆꯥꯟꯅꯕ ꯃ ꯃꯣꯏ ꯃꯍꯤ ꯌꯥꯝ ꯍꯥꯞꯄ ꯌꯥꯗꯦ ꯃꯔꯣꯏ ꯊꯣꯡꯕꯗꯤ ꯃꯍꯤ ꯌꯥꯝ ꯍꯥꯞꯄ ꯌꯥꯗꯦ ꯑꯗꯨ ꯃꯍꯤ ꯂꯥꯡꯉꯗꯤ ꯍꯥꯎꯇꯦꯕ ꯃꯍꯤꯗꯣ ꯍꯥꯞꯄꯅꯤ ꯑꯗꯒꯤ ꯕꯣꯔꯤꯗꯣ ꯍꯥꯞꯆꯤꯜꯂꯅꯤ ꯑꯗꯨꯒ ꯁꯧꯍꯜꯂꯅꯤ ꯀꯨꯏꯅ ꯑꯗꯨꯒ ꯅꯥ ꯀꯟꯗ ꯈꯥꯡ ꯃꯆꯥ ꯑꯃꯗ ꯑꯃꯨꯛ ꯕꯦꯁꯣꯟ ꯈꯤꯇꯪ ꯉꯧꯗꯣꯏꯅꯦꯕ ꯍꯥꯏꯗꯤ ꯅꯪꯁꯤꯜꯂꯒ ꯍꯦꯟꯅ ꯍꯥꯎꯅꯕ ꯑꯗꯨꯒ ꯈꯥꯡ ꯃꯆꯥ ꯃ ꯊꯥꯎ ꯈ꯭ꯔꯦ ꯍꯩꯔꯅꯤ ꯑꯗꯨꯒ ꯕꯦꯁꯣꯟꯗꯣ ꯈꯤꯇꯪ ꯉꯧꯔꯅꯤ ꯑꯗꯨꯒ ꯕꯦꯁꯣꯟꯒꯤ ꯉꯧꯕꯗꯣ ꯑꯃꯨꯛ ꯍꯥꯏꯖꯤꯜꯂꯅꯤ ꯉꯁꯥꯏꯒꯤ ꯃꯔꯣꯏ ꯊꯣꯡꯕꯗꯨꯗ ꯑꯗꯨꯒ ꯊꯨꯝ ꯊꯥꯛꯆꯤꯜꯂꯅꯤ ꯑꯗꯨꯒ ꯐꯗꯤꯀꯣꯝ ꯊꯥꯛꯑꯅꯤ ꯂꯣꯏꯁꯜꯂꯛꯄꯩ ꯇꯥꯏꯃꯤꯡꯗꯨꯗ ꯕꯗꯥꯝꯗꯣ ꯆꯥꯏꯔꯅꯤ ꯑꯗꯨ ꯍꯥꯎꯔꯦ ꯂꯣꯏꯔꯦ
ꯍꯥꯎꯗꯧ ꯃꯥꯜꯂꯤ ꯇꯤꯟꯕꯨ ꯌꯣꯠꯂꯤꯅꯦ
ꯀꯩꯀꯥꯥꯁꯨ ꯊꯥꯛꯇꯣꯏꯅꯦ
ꯑꯣ ꯕꯗꯥꯝꯒ ꯍꯥꯞꯄꯒ ꯃꯣꯔꯣꯛ ꯑꯇꯦꯛꯄꯒ ꯍꯥꯞꯄ ꯃꯅꯝꯒ ꯅꯨꯡꯁꯤ ꯁꯤꯔꯒ ꯑꯁ ꯃꯤꯠꯇꯕꯨ ꯎꯔꯦ ꯆꯥꯅꯤꯡꯉꯤ ꯀꯥꯡꯗ ꯀꯩꯅꯣ ꯃꯔꯣꯏ ꯊꯣꯡꯕ ꯑꯃ ꯍꯥꯞꯄꯁꯦ ꯑꯥ ꯑꯗꯨꯒ ꯑꯥ ꯀꯩꯀꯩ ꯍꯥꯞꯅ ꯄꯀꯧꯔꯥ ꯊꯣꯡꯕꯑꯝꯅꯦ
ꯂꯐꯨ ꯏꯔꯣꯝꯕ ꯑꯃꯅꯦ ꯑꯗꯨꯒ ꯀꯦꯆ꯭ꯔꯤꯗꯨꯝꯅꯦ
ꯑꯥ ꯑꯗꯨꯝ ꯁꯤꯡꯖꯨꯒꯗꯤ ꯍꯥꯞꯅꯕ꯭ꯔꯣ
ꯁꯤꯡꯖꯨꯗꯤ ꯆꯥꯟꯅꯗꯦꯗ ꯃꯌꯥꯝꯗꯨ ꯀꯩꯁꯨ ꯈꯦꯆ꯭ꯔꯤꯒ ꯆꯥꯟꯅꯕ ꯑꯣꯏꯗ꯭ꯔꯦꯕ ꯑꯗꯨ ꯏꯔꯣꯝꯕꯗꯨꯁꯨ ꯑꯃ ꯎꯝ
ꯀꯥꯟꯆꯤꯗꯣ ꯑꯣ ꯂꯐꯨ ꯏꯔꯣꯝꯕꯗꯣ ꯑꯣꯏꯅ
ꯑꯥ
ꯑꯣ ꯈꯦꯆꯤꯗꯣꯏ ꯑꯣꯏꯅ ꯆꯥꯟꯅꯔꯁꯦ ꯑꯗꯨꯑꯣꯏꯗꯤ ꯑꯁ ꯃꯤ ꯌꯥꯝꯕꯅꯤꯅ ꯀꯣꯔꯐꯨ ꯑꯃ ꯍꯧꯗ ꯌꯥꯔꯣꯏꯅꯦ
ꯐꯨ ꯑꯃ ꯍꯧꯕꯗ ꯌꯥꯔꯣꯏ ꯔꯥꯏꯁ ꯀꯨꯀꯔ ꯑꯆꯧꯕ ꯑꯃ ꯍꯧꯔꯁꯨ ꯌꯥꯔꯦ ꯀꯩꯗꯧꯔꯒꯦ ꯀꯣꯔꯐꯨꯗ ꯊꯣꯡꯕꯗꯤ ꯍꯩꯇꯦ
ꯎꯝ ꯑꯗꯨꯕꯨꯗꯤ ꯑꯩꯈꯣꯏ ꯃꯌꯥꯝ ꯆꯪꯉꯒ ꯊꯣꯡꯉꯁꯨ ꯌꯥꯏꯗ ꯍꯧꯖꯤꯛꯀꯥꯟꯁꯤꯕꯨ ꯀꯩ ꯍꯦꯟꯖꯥꯡꯅ ꯏꯍꯥꯎ ꯍꯥꯎꯒꯦ
ꯁꯧꯒ꯭ꯔꯤ ꯄꯥꯛꯅꯝ
ꯑꯣ ꯁꯧꯒ꯭ꯔꯤ ꯄꯥꯛꯅꯝ ꯑꯦ ꯍꯟꯗꯛꯁꯦ ꯆꯍꯤ ꯀꯪꯂꯥꯌꯦꯟ ꯄꯥꯛꯅꯝ ꯆꯥꯔꯕꯣ
ꯀꯪꯂꯥꯌꯦꯟ ꯄꯥꯛꯅꯝꯗꯤ ꯆꯥꯗ꯭ꯔꯤ
ꯎꯝ ꯑꯗꯨꯝ ꯍꯩꯕ ꯅꯠꯇ꯭ꯔꯣ ꯀꯪꯂꯥꯌꯦꯟ ꯄꯥꯛꯅꯝ ꯅꯝꯕꯗꯤ
ꯍꯩ ꯂꯣꯏ ꯍꯩ ꯀꯪꯂꯥꯌꯦꯟ ꯄꯥꯛꯅꯝꯁꯨ ꯍꯥꯞꯇꯦ ꯀꯪꯂꯥ ꯌꯦꯟ ꯄꯥꯛꯅꯝꯗꯨꯒꯤꯗ ꯁꯨꯅ ꯍꯥꯞꯇꯦ
ꯑꯣ ꯍꯥꯞꯄꯁꯨ ꯌꯥꯎꯋꯤ ꯃꯤ ꯊꯦꯡꯅꯩꯌꯦ ꯑꯩ
ꯍꯥꯞꯄꯁꯨ ꯌꯥꯎꯋꯦ ꯑꯗꯣ ꯍꯥꯞꯄꯗꯣ ꯍꯥꯎꯇꯦ ꯇꯁꯦꯡ ꯇꯁꯦꯡꯅ ꯀꯪꯂꯥ ꯌꯦꯟ ꯑꯗꯨꯒ ꯃꯔꯣꯏ ꯅꯄꯥꯛꯄꯤꯒ ꯃꯣꯔꯣꯛ ꯑꯇꯦꯛꯄꯒ ꯉꯥꯔꯤꯒ ꯇꯧꯔꯒ ꯅꯣꯏꯈꯥꯏꯔ ꯃꯅꯝ ꯅꯨꯡꯁꯤꯔꯒ ꯌꯥꯏꯉꯪ ꯂꯥꯗ ꯍꯥꯞꯄ ꯐꯖꯅ ꯀꯥꯝꯃꯅꯤ ꯍꯥꯟꯅ ꯑꯥ ꯑꯗꯨꯒ ꯑꯃꯨꯛ ꯃꯩꯗ ꯌꯥꯏꯔꯒ ꯇꯧꯕꯗꯣ ꯎ ꯃꯣꯔꯣꯛꯀ ꯁꯣꯏꯔꯒ ꯃꯅꯝꯗꯨꯝ ꯂꯥꯛꯑꯦ
ꯑ ꯆꯥꯅꯤꯡꯉꯦ ꯀꯪꯂꯥ ꯄꯥꯛꯅꯝꯒ ꯆꯥꯅꯕ ꯍꯤꯟꯖꯥꯡꯗꯤ ꯀꯩ ꯑꯣꯏ
ꯁꯧꯒꯔꯤ ꯅ ꯏꯆꯥꯟ ꯆꯥ
ꯁꯧꯒ꯭ꯔꯤꯒ
ꯁꯧꯒ꯭ꯔꯤ ꯊꯣꯡꯕ
ꯀꯪꯂꯥ ꯄꯥꯛꯅꯝꯁꯦ ꯀꯥꯝꯅꯕ꯭ꯔꯣ ꯃꯥꯁꯦ
ꯀꯥꯝꯃꯁꯨ ꯌꯥꯏ ꯀꯥꯝꯗ꯭ꯔꯁꯨ ꯌꯥꯏ ꯑꯗꯣ ꯀꯥꯝꯃꯒꯅ ꯈꯔ ꯊꯨꯅ ꯃꯨꯜꯂꯦꯗꯅ ꯀꯥꯝꯃꯒ ꯃꯩꯗ ꯇꯧꯕꯗꯣ ꯀꯅꯥꯒꯨꯝꯕꯅ ꯀꯥꯝꯗꯕꯤꯗ ꯑꯗꯨꯝ ꯀꯨꯏꯅ ꯃꯩꯗ ꯃꯩ ꯁꯨꯝꯇ ꯊꯥꯡꯒꯠꯄ ꯃꯤ ꯂꯩꯔꯪꯗꯒ ꯇꯧꯕ ꯑꯣꯏꯇꯥꯥꯔꯗꯤ ꯑꯗꯨꯝ ꯀꯨꯏꯅꯗ ꯇꯧꯕꯗꯣ ꯑꯗꯨꯅ ꯐꯩ ꯑꯣ ꯒ꯭ꯌꯥꯁꯀꯨꯝꯕ ꯑꯗꯨꯝ ꯀꯨꯏꯅ ꯇꯧꯕꯗꯨꯣ ꯑꯩꯈꯣꯏ ꯉꯥꯏ ꯉꯝꯗꯦ ꯄꯕꯅꯤꯅ ꯀꯥꯝꯊꯣꯛꯑꯒ ꯊꯨꯅ ꯃꯨꯜꯂꯦꯗꯅ ꯑ ꯃꯨꯂꯦ ꯈꯠꯂꯒ ꯉꯥꯏꯍꯥꯛ ꯃꯩꯗꯅ ꯇꯧꯕꯗꯨꯅ ꯑꯗꯨꯝ ꯑꯗꯨꯅ ꯁꯝꯃꯦꯅ ꯁꯣꯔꯠ ꯀꯠꯇ
ꯍꯣꯏ ꯀꯪꯂꯥ ꯄꯥꯛꯅꯝꯁꯨ ꯌꯥꯝ ꯇꯥꯡꯉꯦ ꯑꯁ ꯀꯪꯂꯥꯌꯦꯟ ꯎꯆꯤꯅꯥ ꯁꯦ ꯆꯤꯡꯗꯗꯤ ꯌꯥꯝꯅ ꯁꯧꯕ
ꯃꯈꯜ ꯃꯈꯜ ꯃꯁꯔꯨꯝ ꯄꯥꯛꯅꯝ ꯆꯤꯛꯀꯟꯒ ꯇꯧꯕꯗꯨꯁꯨ ꯍꯥꯎꯋꯦ ꯆꯨꯝꯅꯒꯤ ꯑ ꯆꯦꯡꯒꯨꯝ ꯅꯥꯔꯤꯟ ꯀꯥꯏꯅ
ꯑꯣ ꯅꯥꯔꯤꯟꯁꯤꯁꯨ ꯄꯥꯛꯅꯝ ꯇꯧꯕ ꯌꯥꯕ꯭ꯔꯥ
ꯌꯥꯏ ꯆꯥꯡ ꯁꯥꯡ ꯁꯦꯠꯂꯦꯗꯅ
ꯅꯥꯔꯤꯟ ꯄꯥꯛꯅꯝꯗꯨꯗꯤ ꯆꯥꯗ꯭ꯔꯤꯍꯦ
ꯍꯥꯞꯄ
ꯑꯣ ꯌꯨꯝꯗ ꯑꯗꯨꯝ ꯇꯧꯅꯕ ꯌꯥꯕ꯭ꯔꯕ
ꯑꯥ ꯑꯗꯩ ꯉꯥ ꯄꯥꯛꯅꯝꯁꯨ ꯌꯥꯏ ꯉꯁꯥꯏꯒꯤ ꯑꯍꯤꯜꯂꯥꯗꯣ ꯑꯗꯨꯁꯨ ꯉꯥꯗꯣ ꯑꯗꯨꯝ ꯃꯄꯥꯛ ꯆꯥꯎꯅ ꯆꯥꯎꯅ ꯏꯁꯇꯤꯝ ꯇꯧꯔꯒ ꯌꯥꯏꯉꯪꯂꯥꯗ ꯌꯣꯝꯃꯒ ꯃꯅꯝ ꯅꯨꯡꯁꯤꯔꯒ ꯆꯥꯕ ꯍꯥꯎꯕꯅꯦ ꯍꯥꯏꯗꯤ ꯑꯍꯤꯜꯂꯥꯁꯦ ꯀꯟ ꯀꯟꯅ ꯂꯥꯎꯏꯤꯗꯅ ꯍꯨꯏ ꯍꯨꯏ ꯂꯥꯎꯕꯗꯣ ꯑꯗꯨꯅ ꯍꯥꯎ
ꯀꯩꯕ
ꯑꯩꯍꯤꯂꯥ ꯉꯥꯁꯦ ꯎꯏ ꯎꯏ ꯂꯥꯎꯏꯗꯅ
ꯑꯥ
ꯑꯗꯨꯗꯨꯅ ꯎꯏ ꯎꯏ ꯂꯥꯎꯕꯅꯤꯅꯅꯦ ꯄꯥꯛꯅꯝ ꯇꯧꯕꯗꯨꯅꯦ ꯑꯗꯨꯝ ꯍꯥꯎꯋꯦꯕ ꯍꯣꯏ ꯐꯔꯦ ꯑꯗꯨꯗꯤ ꯉꯁꯤꯒꯤꯁꯨ
ꯍꯣꯏ ꯍꯦꯟꯖꯥꯡꯒꯤ ꯑ
ꯑꯍꯥꯎꯕ ꯃꯌꯥꯝ ꯋꯥꯔꯤ ꯁꯥꯟꯅꯔꯦ
ꯑꯥ ꯀꯥꯡꯗ ꯆꯥꯅꯔꯁꯦ ꯑꯣꯏꯅ
ꯎꯝ ꯊꯝꯃꯒꯦ
ꯑ ꯊꯝꯃꯣ ꯊꯝꯃꯣ ꯎꯝ